ꯍ
ꯇꯔꯦ ꯇꯥꯔꯦ
ꯀꯩꯅꯣ ꯇꯧ ꯍꯥꯏꯕꯣ ꯀꯣꯜ ꯇꯧꯕꯗꯤ ꯅꯨꯡꯉꯥꯏꯇꯦ ꯍꯥꯏꯕ
ꯑꯗꯨꯗꯤ ꯈꯔꯗꯤ ꯊꯦꯡꯅ ꯇꯥꯕꯅꯤ ꯀꯩꯅꯣ ꯀꯩꯅꯣꯝ ꯇꯧꯔꯗꯤ ꯈꯔ ꯈꯨꯗꯣꯡꯆꯥꯥꯗꯕꯁꯦ
ꯉꯁꯥꯏ ꯑꯍꯥꯟꯕ ꯇꯧꯕꯗꯨꯁꯨ ꯃꯉꯥꯔ ꯇꯔꯨꯛꯛꯇ ꯅꯝꯃꯒꯅꯦ ꯌꯥꯏ ꯑꯗꯩ ꯍꯧꯖꯤꯛꯁꯤꯅꯦ ꯕꯤꯖꯤ ꯊꯥꯔ ꯑꯗꯨꯝ ꯂꯩꯕꯅꯤ
ꯕꯤꯖꯤ ꯉꯍꯥꯛ ꯑꯣꯏꯍꯜꯂꯤ ꯑꯣꯏꯔꯝꯅꯤꯌꯦ
ꯃꯣꯏ ꯀꯣꯁꯧꯅꯕꯚꯩ ꯌꯥꯎꯖꯥꯛ
ꯏꯁꯇꯃꯝ ꯇꯧꯔꯝꯒꯅꯤꯍꯦ ꯀꯥꯟꯗꯤ ꯑꯗꯨꯝꯗ ꯀꯣꯛ ꯊꯥꯗꯔꯣꯏꯁꯤ
ꯍ
ꯅꯨꯡꯉꯥꯏꯕ ꯋꯥꯔꯤ ꯁꯥꯖꯩ ꯀꯔꯏꯗꯣ ꯏꯁꯩ ꯇꯧꯕ ꯃꯈꯣꯠꯅꯝ ꯇꯥꯗ꯭ꯔꯣ
ꯎꯝ ꯇꯥꯏ ꯈꯔꯗꯤ ꯂꯥꯞꯄꯗꯤ ꯃꯥꯥꯟ ꯑꯩꯈꯣꯏꯗꯗꯤ ꯈꯔ ꯂꯥꯞ
ꯎꯝ
ꯁꯝ ꯊꯣꯡꯉꯗꯥꯏꯔꯦꯕ ꯇꯧꯖꯥꯠꯂ ꯏꯁꯩꯥꯒꯌꯦꯡꯗ ꯀꯨꯏꯔꯦ
ꯏꯁꯩꯒ ꯇꯧ ꯌꯥꯔꯖꯥꯠꯂꯥꯅꯦ
ꯑꯁ ꯀꯣꯏ ꯃꯅꯤꯄꯨꯔꯕꯨ
ꯃꯅꯤꯄꯨꯔ ꯄ ꯃꯅꯤꯄꯨꯔ ꯇꯧ ꯁꯛꯂ ꯎꯝ ꯌꯥꯥꯔꯦ
ꯑꯃ ꯍꯟꯗꯛ ꯂꯤꯂꯥ ꯇꯧꯕꯩꯗꯣ ꯈꯪꯉꯤꯕꯣ ꯆꯦ ꯅꯪ
ꯈꯪꯗꯦ
ꯑꯁ ꯂꯤꯂꯥ ꯍꯧꯔꯝꯗꯥꯏꯗ ꯀꯩꯅꯣꯝ ꯏꯁꯩ ꯁꯛꯇꯅ ꯃꯌꯥꯝ ꯆꯪꯉꯒ ꯐꯨꯕꯗꯣ
ꯏ ꯀꯔꯤ ꯏꯁꯩꯅꯣ ꯍꯥꯏꯁꯤꯕꯣ
ꯎꯝ ꯀꯥꯎꯔꯦ ꯀꯩꯅꯣꯝ ꯍꯥꯏꯕꯅꯤ ꯑꯩꯅꯗꯤ ꯑꯦꯛꯖꯥꯝ ꯂꯣꯏꯔꯕꯅꯤ ꯀꯥꯏꯅꯣꯝ ꯆꯧꯖꯦ ꯍꯥꯏꯒꯦ ꯇꯧꯔꯤꯅꯦ
ꯀꯥꯏ ꯆꯧꯖꯦ ꯍꯥꯏꯅꯣꯅꯦ
ꯅꯣꯏꯗ
ꯈꯣꯏꯗ
ꯑꯥ ꯑꯦ ꯀꯩꯅꯣꯅꯅꯦ ꯆꯤꯆꯦꯅꯅꯦ
ꯑꯝ
ꯉꯁꯥꯏ ꯕꯥꯔꯣꯅꯤꯗ ꯂꯥꯛꯑꯣꯏ ꯀꯩꯅꯣ ꯀꯥꯎꯁꯤ ꯆꯤꯡ ꯀꯥꯎꯁꯤ
ꯕꯥꯔꯣꯅꯤꯗꯨꯗꯤ ꯋꯥꯠꯂꯤꯍꯩ ꯅꯦꯛꯁꯀꯤ ꯅ ꯆꯩꯔꯥꯎꯔꯣꯝꯗꯥꯏ ꯃꯌꯥꯗꯅꯦ
ꯀꯩꯅꯣ ꯃꯥ ꯍꯥꯏꯕꯗꯨꯕꯨ ꯐꯦꯕꯋꯥꯔꯤ ꯃꯥꯔꯆ ꯑꯗꯨꯃꯥꯏꯅ ꯍꯥꯏꯌꯦ
ꯍꯣꯏꯅꯦ ꯁꯤ ꯑꯗꯨꯗꯤ ꯂꯥꯞꯇ꯭ꯔꯣ
ꯂꯥꯞꯄꯦ ꯂꯥꯞꯄꯨꯗꯤ ꯗꯣ ꯍꯥꯟꯗꯛ ꯆꯠꯄꯁꯨ ꯌꯥꯏꯒ
ꯎꯝ
ꯅꯪ ꯁꯪꯉꯀꯥꯟ
ꯌꯥꯏ ꯑꯗꯨꯕꯨꯗꯤ ꯅ ꯍꯟꯗꯛ ꯁꯟꯗꯦꯖꯨ ꯑꯩ ꯑꯉꯥꯡꯗꯕꯨ ꯕꯣꯔꯗꯤꯡꯗ ꯑꯉꯥꯡ ꯎꯅꯕ ꯆꯠꯀꯅꯤ ꯅꯍꯥꯟ ꯑꯩꯅ ꯊꯝꯃꯨꯕ ꯏꯟꯗꯣꯆꯥꯏ ꯃꯆꯥꯗꯣ
ꯑꯣ ꯑꯥ
ꯎꯝ
ꯀ꯭ꯂꯥꯁ ꯀꯌꯥ ꯀꯥꯔꯒꯦ ꯍꯥꯢꯁꯦ
ꯢꯂꯕꯦꯟꯅꯦꯌꯦ
ꯄꯥꯈꯪ ꯐꯥꯔꯦ
ꯑꯦ ꯅꯍꯥꯟ ꯑꯃꯨꯛ ꯍꯣꯁꯇꯦꯜꯗꯒꯤ ꯂꯧꯊꯣꯛ ꯂꯥꯎ ꯒꯥꯏ ꯇꯧꯗꯅ ꯕꯦꯔꯥ ꯀꯥꯕꯅꯦ
ꯂꯩꯅꯤꯡꯗꯦ ꯍꯥꯏꯔꯣ
ꯑꯁ ꯀꯅꯥꯝ ꯈꯪꯅꯕꯗꯣ ꯌꯥꯎꯗ꯭ꯔꯦꯗꯅ ꯃꯃꯥꯟꯅꯕꯤꯗꯣ ꯑꯗꯣ ꯃꯥꯁꯦ ꯍꯥꯟꯅꯗꯒꯤ ꯑꯗꯨꯝ ꯁꯥꯏꯀ꯭ꯔꯦꯇꯤꯛꯁꯀꯤ ꯂꯦꯚꯦꯜꯗꯨ ꯍꯣꯏ ꯈꯔ ꯋꯥꯡꯕꯅꯦꯕ ꯅꯨꯄꯤ ꯑꯃꯒ ꯅꯨ ꯅꯨꯄꯥꯝꯒꯅꯦꯕ
ꯑꯥ
ꯑꯗꯨ ꯈꯔ ꯋꯥꯡꯕꯗꯨꯗ
ꯂꯩꯕ ꯅꯨꯡꯉꯥꯏꯇ꯭ꯣꯏꯔꯕ
ꯇꯦ ꯅꯍꯥꯃꯨꯛꯁꯨ ꯑꯃꯨꯛ ꯅꯥꯔꯨꯕꯅꯦꯕ ꯁ꯭ꯀꯨꯜꯗ ꯋꯥꯟꯊꯔꯦ ꯇꯧꯔꯀꯥꯟꯗ ꯍꯣꯁꯄꯤꯇꯥꯜꯗ ꯄꯨꯈꯠꯂ ꯌꯦꯡꯉꯀꯥꯟꯗ ꯃꯥꯏ ꯁꯥꯏꯀ꯭ꯔꯦꯇꯤꯁꯀꯤ ꯅꯥꯏ ꯍꯥꯏꯗꯣ ꯈꯪꯉꯛꯄꯅꯦꯕ ꯃꯣꯏ ꯂꯦꯕꯦꯜ ꯑꯃ ꯂꯩ ꯃꯥꯜꯂꯦ ꯑꯗꯨ ꯀꯃꯟ ꯑꯣꯏꯅ ꯂꯩ ꯍꯒꯗꯕꯗꯨꯗꯩ ꯃꯥꯅ ꯇ ꯇꯦꯟ ꯃꯌꯥ ꯍꯦꯟꯅ ꯍꯦꯟꯀꯠꯂꯕꯅꯦꯕ ꯍꯥꯏꯗꯤ ꯃꯥꯏꯗ ꯐꯤ ꯀꯃꯟ ꯑꯣꯏꯅ ꯃꯤꯅ ꯊꯥꯔꯇꯤꯗꯥ ꯊꯥꯔꯇꯤꯗꯥꯏꯃꯨꯛꯇꯪ ꯂꯩꯗꯗ ꯃꯥ ꯐꯣꯔꯇꯤ ꯇꯨ ꯂꯩ ꯍꯥꯏꯕ꯭ꯔꯥ ꯀꯩꯅꯇꯣꯝ ꯍꯥꯏꯕꯅꯦꯕ ꯊꯥꯔꯇꯤꯃꯨꯛ ꯂꯩꯕꯗꯤ ꯑꯗꯨꯝ ꯃꯤ ꯈꯔ ꯁꯥꯎꯒꯠꯂꯁꯨ ꯈꯣꯠꯂꯁꯨ ꯑꯗꯨꯝ ꯄꯪꯌꯥ ꯌꯥꯕꯗꯣ
ꯍꯣꯏ ꯍꯣꯏ
ꯑꯗꯨ ꯑꯣꯏꯕ ꯃꯥꯏꯗꯨꯅ ꯑ ꯌꯧꯔꯕ ꯑꯗꯨꯒ ꯗꯣꯛꯇꯔꯅ ꯀꯥꯎꯟꯁꯤꯂꯤꯡꯁꯦ ꯐꯖꯅ ꯄꯤꯔꯕ ꯄꯤꯔꯕ ꯃꯇꯨꯡꯁꯤꯗ ꯃꯃꯥꯒ ꯃꯣꯏꯅꯤ ꯆꯠꯄꯁꯤꯗ ꯃꯃꯥ ꯍꯥꯟꯅ ꯄꯤꯔꯒ ꯃꯆꯥꯁꯦ ꯑꯃꯨꯛ ꯀꯣꯟꯅ ꯄꯤ ꯍꯥꯏꯕ ꯏ ꯃꯥ ꯃꯆꯥꯁꯦ ꯃꯃꯥꯅ ꯊꯣꯛꯂꯛꯀꯥꯟꯗ ꯍꯪꯉꯦ ꯗꯣꯛꯇꯔꯅ ꯅꯪ ꯌꯥꯝ ꯀꯨꯏꯅ ꯋꯥꯔꯤ ꯏꯁꯥꯏꯗꯣ ꯀꯩꯒꯤꯅꯣ ꯍꯥꯏ ꯅꯪ ꯑꯗꯨ ꯈꯪ ꯀꯩꯗꯧꯒꯦ ꯍꯥꯏꯅꯣꯒꯨꯝꯕ ꯑꯗꯨꯃꯥꯏꯅ ꯑꯥ ꯑꯗꯨꯏ ꯀꯣꯛꯇꯨꯗ ꯂꯩꯔ ꯌꯨꯝꯗ ꯂꯩꯔꯁꯨ ꯌꯨꯝꯗ ꯁꯨꯡꯂꯩ ꯂꯩꯅꯤꯡꯗꯦ ꯍꯥꯏꯔꯦ
ꯑꯗꯣ ꯃꯥ ꯍꯧꯖꯤꯛ ꯂꯩꯗꯨꯗꯤ ꯃꯌꯥꯝꯒ ꯄꯨꯟꯕ ꯌꯥꯕ꯭ꯔꯕ
ꯑꯗꯨꯗꯤ ꯃꯥ ꯑꯗꯨꯅꯦꯕ ꯑꯗꯨꯏꯗꯣ ꯑꯦꯗꯖꯁ ꯇꯧꯕ ꯉꯝꯗ꯭ꯔꯤꯅꯦꯕ ꯉꯝꯗꯕꯗꯒꯤꯅꯦꯕ ꯃꯥꯅ ꯂꯧ ꯂꯥꯎ ꯂꯧꯊꯣꯛ ꯂꯥꯎ ꯑꯗ ꯅꯣꯏꯅ ꯁ꯭ꯀꯨꯜ ꯃꯤꯡ ꯆꯝꯕꯕꯨ ꯍꯦꯛꯇ ꯈꯨꯗꯛꯇ ꯆꯟꯁꯤꯟꯕ ꯑ ꯐꯔ ꯑꯗꯨꯒꯤ ꯐꯤꯕꯝ ꯑꯃꯗ ꯂꯣꯏ ꯍꯥꯏꯔꯛꯑꯕꯅꯦꯕ ꯃꯥꯅ ꯇꯝꯒꯦ ꯍꯥꯏꯕ ꯁ꯭ꯀꯨꯜꯗ ꯅꯠꯇꯦ ꯃꯃꯥꯅ ꯐꯣꯟ ꯇꯧꯕ ꯃꯃꯥꯅ ꯈꯪꯉꯦꯅ ꯐꯤꯕꯝꯗꯣ ꯑꯗꯨꯗꯩ ꯃꯃꯥꯅ ꯐꯣꯟ ꯇꯧꯕ ꯑꯗꯨꯗꯩ ꯃꯃꯥꯗꯨꯅ ꯑꯩꯉꯣꯟꯗ ꯑꯃꯨꯛ ꯐꯣꯟ ꯇꯧꯔ ꯍꯥꯏꯔꯛꯄ ꯑꯗꯒꯤ ꯑꯩꯅꯗꯤ ꯑꯩ ꯑ ꯑꯩ ꯑꯃꯇ ꯆꯠꯂꯨ ꯆꯣꯌꯦ ꯁ꯭ꯀꯨꯜꯗꯨꯗ
ꯎꯝ ꯊꯤꯔꯨꯗꯣꯏꯔꯕ
ꯑꯥ ꯅꯠꯇꯦ ꯅꯍꯥꯟ ꯍꯦꯛ ꯍꯧꯕ ꯅꯨꯃꯤꯠ ꯍꯧꯕ ꯑꯗꯨꯋꯥꯏꯗꯅꯦꯕ ꯑꯗ ꯆꯠꯂꯨꯁꯨ ꯁꯨ ꯍꯥꯏꯕ ꯑꯩꯅ ꯆꯠꯇ꯭ꯔꯕ
ꯑꯗꯣ ꯍꯤꯗꯥꯛꯇꯤ ꯆꯥꯗ꯭ꯔꯥ
ꯅꯍꯥꯃꯨꯛꯇꯤ ꯆꯥꯕꯅꯦꯕ ꯑꯗꯣ ꯍꯧꯖꯤꯛꯇꯣ ꯍꯧꯔꯛꯑꯗꯤ ꯆꯥꯗꯣꯏꯅꯦꯕ ꯃꯥꯏꯗꯣ
ꯎꯝ
ꯑꯗꯨꯗꯩ ꯍꯣꯔꯃꯣꯟꯅꯤꯗꯅ ꯆꯦꯟꯖ ꯂꯥꯛꯇꯣꯏꯁꯦ ꯑꯗꯨꯗ ꯈꯪꯍꯦꯟ ꯍꯦꯟꯒꯠꯄꯥ ꯈꯔꯒꯗꯤ ꯆꯥꯗꯣꯏꯅꯦꯕ ꯑꯗꯨ ꯇꯥꯔꯗ꯭ꯔꯅ ꯃꯃꯥꯁꯤꯅ ꯑꯃꯨꯛ ꯍꯥꯏꯖꯤꯜꯂꯕ ꯖꯥꯠꯅꯦꯕ ꯅꯪꯗꯤ ꯐ꯭ꯔꯤꯗ ꯇꯨꯏꯁꯟ ꯐꯤꯁꯨ ꯊꯤꯔꯣꯏꯗꯅ ꯃꯥꯒꯤꯗꯣ ꯅꯪꯅ ꯑꯣꯖꯥ ꯈꯩ ꯂꯣꯏ ꯍꯪꯅꯔꯦ ꯂꯣꯏ ꯍꯪꯕ ꯌꯥꯕ ꯍꯪꯅꯔꯀꯥꯟꯗ ꯑꯣꯖꯥ ꯈꯩꯅ ꯍꯥꯏꯁꯦ ꯃꯥꯅ ꯁꯤꯠ ꯑꯃ ꯀꯟꯁꯤꯟꯕꯅꯤꯅ ꯊꯥ ꯈꯨꯗꯤꯡꯒꯤ ꯇꯣꯛꯈꯤ ꯇꯥꯔꯗꯤ ꯃꯥꯅ ꯊꯥ ꯈꯨꯗꯤꯡ ꯂꯨꯄꯥ ꯂꯤꯁꯤꯡ ꯅꯤꯄꯥꯜ ꯅꯤꯄꯥꯜ ꯊꯤꯔꯛꯀꯗꯕꯅꯤ ꯁ꯭ꯀꯨꯜꯗ ꯑꯗꯨꯒ ꯃꯥꯗꯤ ꯑꯦꯠꯃꯤꯁꯟꯁꯨ ꯐ꯭ꯔꯤꯗ ꯇꯧꯈꯤꯕꯅꯤꯅ ꯂꯨꯄꯥ ꯂꯤꯁꯤꯡ ꯍꯨꯝꯐꯨ ꯑꯃꯒ ꯍꯥꯟꯅ ꯊꯤꯔꯝꯒꯗꯕꯅꯤꯅ ꯍꯥꯏꯖꯤꯜꯂꯛꯑꯦ ꯃꯃꯥꯁꯤꯅ ꯍꯥꯏꯗꯤ ꯑꯗꯨꯗꯤ ꯊꯤꯕ ꯉꯝꯃꯣꯏ ꯅꯪꯖꯕꯧꯗ ꯋꯥꯅ ꯇꯧꯔꯤꯅꯤ ꯈꯣꯠꯂꯤꯅꯤꯅ ꯍꯥꯏꯌꯦ ꯑꯗꯨꯅ ꯑꯗꯒꯤꯗꯤ ꯃꯇꯝ ꯈꯔ ꯌꯦꯡꯉꯣ ꯅꯪꯅꯦ ꯍꯣꯁꯇꯦꯜꯗꯨꯗ ꯁꯨꯡꯂꯩ ꯂꯩꯅꯤꯡꯗꯦ ꯍꯥꯏꯔꯒꯅ ꯍꯣꯁꯇꯦꯜ ꯑꯇꯣꯞꯄ ꯑꯃ ꯍꯣꯡꯗꯣꯛꯑꯁꯤ ꯁ꯭ꯀꯨꯜꯗꯤ ꯍꯣꯡꯕ ꯁꯨꯡꯌꯥ ꯌꯥꯔꯔꯣꯏꯅ ꯍꯥꯏꯔꯕ ꯑꯗꯒꯤꯗꯤ ꯃꯃꯥ ꯑꯗꯨꯅ ꯅꯨꯃꯤꯠ ꯅꯤꯅꯤꯃꯨꯛ ꯂꯩꯔꯒꯥ ꯀꯣꯜ ꯇꯧꯔꯦꯌꯦ ꯋꯥꯔꯗꯦꯟꯁꯤꯗ ꯑꯗꯨꯝ ꯄꯥꯏꯔꯛ ꯅꯠꯇꯦ ꯃꯨꯃꯥ ꯆꯥꯗꯨꯅ ꯇꯧꯔꯛꯑꯦ ꯍꯥꯏꯕ ꯎꯝ ꯄ꯭ꯔꯦꯛꯇꯤꯀꯦꯜ ꯅꯣꯠꯕꯨꯛ ꯂꯩꯔꯛꯑꯣ ꯈꯣꯠꯂꯣ ꯂꯥꯏꯔꯤꯛꯀ ꯄ꯭ꯔꯦꯛꯇꯤꯀꯦꯜ ꯂꯥꯏꯔꯤꯛ ꯂꯩꯗꯅ ꯇꯣꯉꯥꯟꯅ ꯑꯗꯨꯒ ꯂꯩꯔꯛꯑꯣ ꯐꫭꯂꫭꯑꯥꯅ ꯍꯥꯏꯔꯛꯑꯦꯌꯦꯦ ꯅꯪ ꯂꯩꯕꯕꯨ ꯈꯔ ꯅꯨꯡꯉꯥꯏꯔ ꯑꯁ ꯈꯨꯅꯨꯡꯉꯥꯏ ꯑꯃ ꯇꯧꯔꯛꯏ ꯑꯗꯨꯗꯤ ꯑꯗꯨ ꯏꯃꯥꯟꯅꯕꯤꯁꯨ ꯈꯪꯅꯔꯦ ꯑꯗꯒꯤ ꯆꯥꯎꯕ ꯀꯧꯏ ꯑꯩꯒꯤ ꯑꯥꯗ ꯂꯩꯕ ꯏꯃꯥꯟꯅꯕꯤꯗꯨꯒ ꯃꯃꯤꯡ ꯆꯞ ꯃꯥꯟꯅꯩ ꯃꯕꯨꯛ ꯑꯐꯕꯁꯨ ꯃꯥꯒ ꯆꯞ ꯃꯥꯟꯅꯩꯅꯒ ꯇꯧꯔꯛꯑꯦ ꯃꯥꯁꯦ ꯃꯤꯅ ꯈꯤꯇꯪ ꯇ꯭ꯔꯤꯠ ꯇꯧꯕꯖꯦ
ꯑꯝ
ꯈꯤꯇꯪ ꯀꯩꯅꫭ ꯇꯧꯅ ꯇꯧꯕ ꯁꯨꯡꯌꯥ ꯌꯥꯗꯦꯕ ꯃꯥꯖꯦ ꯃꯤꯉꯣꯟ ꯃꯤ ꯃꯥ ꯃꯥꯅ ꯃꯤ ꯀꯧꯔꯀꯥꯟꯗ ꯏꯁ ꯃꯤꯅ ꯐꯖꯅꯒ ꯈꯨꯝꯃꯛꯇꯕꯖꯦ
ꯍꯣꯏ ꯍꯣꯏ ꯑꯗꯨ ꯅꯨꯡꯉꯥꯏꯇꯕ
ꯗ ꯌꯥꯝ ꯁꯥꯊꯤꯅ ꯍꯠ ꯇꯧꯕꯗꯨꯣ ꯑꯣꯏꯕꯖꯥꯠꯅꯦꯕ ꯑꯗꯨꯒꯤ ꯃꯥꯏ ꯃꯃꯥꯟꯅꯕꯤ ꯌꯥꯎꯕꯩ ꯁ꯭ꯀꯜꯗꯨꯗ ꯇꯝꯒꯦꯅ ꯇꯧꯔꯛꯑꯦ ꯍꯥꯏꯕ ꯀꯞꯇꯅꯒ ꯇꯧꯔꯛꯄꯗꯨꯗꯗꯤ ꯃꯥꯅ ꯇꯝꯒꯦ ꯍꯥꯏꯗꯨꯅ
ꯑꯗꯨ ꯃꯥ ꯍꯥꯎꯖꯤꯛ ꯇꯝꯃꯤꯗꫭ
ꯕ꯭ꯔꯤꯂꯦꯟꯁ
ꯑꯣ ꯀꯩꯅꯣꯒꯤꯗꯣ ꯑꯥ ꯃꯥꯂꯣꯝ ꯍꯥꯏꯕ꯭ꯔꯥ ꯃꯥꯂꯣꯝ ꯃꯥꯂꯣꯝ ꯍꯥꯏꯕ꯭ꯔꯥ ꯑꯗꯨꯗ ꯎꯝ
ꯊꯧꯕꯥꯜꯒꯤ ꯐꯦꯟꯁꯤꯌꯔꯗꯨꯅꯦꯕ
ꯑꯥ ꯊꯧꯕꯥꯜꯗꯤ ꯑꯃꯨꯛ ꯂꯥꯞꯄꯤꯗ
ꯎꯝ ꯑꯗꯨꯗꯅꯦ ꯁꯨꯃꯥꯏꯅ ꯃꯃꯥꯅ ꯃꯥ ꯍꯥꯟꯅ ꯂꯥꯡꯃꯩꯗꯣꯡ ꯇꯝꯃꯛꯄꯅꯤꯅ ꯂꯥꯞꯄꯤ ꯑꯗꯨꯅ ꯅꯪꯗꯣ ꯂꯝꯗꯣ ꯂꯥꯞꯅ ꯁꯨꯝ ꯂꯥꯏꯔꯤꯛ ꯇꯝꯕꯗꯣ ꯅꯨꯡꯉꯥꯏꯇꯦ ꯑꯋꯥ ꯑ ꯑꯅꯥ ꯑꯌꯦꯛ ꯑꯃ ꯍꫭ ꯍꯥꯥ ꯍꯥꯏꯔꯀꯥꯟꯗ ꯂꯥꯏ ꯅꯨꯡꯉꯥꯏꯕ ꯐꯠ ꯐꯥ ꯐꯠ ꯐꯥ ꯆꯠꯄ ꯉꯝꯕ ꯁꯤꯗ ꯇꯧꯖꯦ ꯈꯣꯠ ꯏꯆꯦꯅ ꯇꯧꯅꯒꯤꯕꯅꯤꯗꯅ ꯎꯋꯨꯐ ꯕꯦꯔꯥꯅꯤꯕꯣ ꯃꯌꯨꯝꯗ ꯂꯩꯔꯖꯨꯅꯦ ꯌꯨꯝꯗ ꯁꯨꯡꯂꯩ ꯂꯩꯅꯤꯡꯗꯦ ꯑ ꯁꯨꯝ ꯂꯩꯅꯤꯡꯗꯦ ꯑꯗꯨꯝ ꯇꯧꯗꯣꯏꯅꯦꯕ ꯃꯃꯥꯖꯤꯗꯤ ꯃꯆꯥꯗꯣ ꯅꯨꯡꯁꯤꯕꯅꯤꯅ ꯆꯩꯅꯤꯡ ꯈꯣꯠꯅꯤꯡꯉꯛꯇ꯭ꯔꯣ ꯅꯪꯖꯨ ꯑꯗꯨꯗ ꯂꯩꯊꯣꯛꯑꯦꯌꯦ ꯑꯗꯨ ꯇꯧꯋꯦꯗꯤ ꯍꯦꯛꯇ ꯍꯥꯏꯕ ꯃꯥ ꯁꯨꯡꯌꯥ ꯃꯥ ꯍꯥꯏꯕ ꯃꯥꯅ ꯈꯪꯅꯗꯤ ꯂꯣꯏ ꯇꯧꯅꯤꯕ ꯅꯣꯡꯉꯥꯟꯂꯛ ꯇꯄꯒ ꯑꯗꯨꯝꯁꯨ ꯋꯥꯏꯁꯤꯠ ꯋꯥꯏꯔꯝ ꯇꯧꯁꯟꯕꯤꯕ ꯃꯃꯥꯒꯤ ꯑꯗꯩ ꯅꯨꯃꯤꯗꯥꯡ ꯋꯥꯏꯔꯝꯗ ꯑꯩꯈꯣꯏꯗꯤ ꯏꯁꯤꯡ ꯃꯣꯏꯗꯤ ꯇꯣꯇꯤ ꯏꯁꯤꯡ ꯏꯁꯤꯡ ꯑꯩꯈꯣꯏꯒꯤꯅ ꯇꯨ ꯗꯦꯖ ꯇꯥꯕ ꯅꯣꯡꯃ ꯂꯦꯞꯄ ꯃꯣꯏꯒꯤꯅꯥ ꯋꯥꯟ ꯗꯦ ꯇꯥꯔꯒ ꯇꯨ ꯗꯦ ꯂꯦꯞ ꯇꯧꯕ ꯃꯣꯏꯒꯤ ꯂꯦꯞꯄꯤꯉꯩꯗꯥꯥ ꯑꯩꯈꯣꯏ ꯊꯥꯗꯣꯏꯅꯦꯕ ꯑꯩꯈꯣꯏ ꯂꯥꯏꯟꯁꯦ ꯑꯗꯨꯃꯥꯏꯅ ꯇꯧ ꯃꯣꯏꯒꯤꯅ ꯑꯥ ꯅꯛꯅꯔꯦ ꯂꯩꯀꯥꯏ ꯂꯥꯏꯅ ꯑꯗꯨꯗꯤ ꯏꯁꯤꯡꯒꯤ ꯂꯥꯏꯟꯗꯤ ꯄꯨꯟꯗꯕꯗꯣ ꯂꯩꯀꯥꯏꯗꯤ ꯄꯨ ꯄꯨꯜꯂꯒ ꯑꯗꯨꯃꯥꯏꯅ ꯇꯧꯕ ꯑꯗꯨꯗꯒꯤ ꯁꯨꯡꯂꯩ ꯂꯦꯡꯗꯦ ꯁꯨꯡꯂꯩ ꯂꯦꯡꯗꯦ ꯌꯨꯝꯗꯂꯥꯏ ꯙꯨꯞꯀꯥ ꯊꯔꯤꯗꯨꯨꯛꯀ ꯊꯥꯕ ꯈꯣꯠꯄ ꯃꯥ ꯑꯗꯨꯝ ꯇꯧꯔꯒ ꯃꯥ ꯑꯗꯨꯝ ꯑꯗꯨꯝ ꯆꯪꯉ ꯂꯩꯒꯦꯕ ꯃꯥꯏ ꯀꯥꯟꯗ ꯑꯗꯨꯃꯥꯏꯅ ꯑꯗꯨꯝ ꯃꯃꯥꯁꯤꯅ ꯂꯣꯏ ꯏꯁꯟꯁꯥꯟꯗ ꯃꯃꯥꯁꯤꯒ ꯌꯨꯝꯗ ꯂꯩꯃꯤꯟꯅꯩꯁꯦ ꯈꯪꯅꯗꯕ ꯃꯤ ꯑꯅꯤ ꯂꯩꯃꯤꯟꯅꯕꯗꯣ
ꯎꯝ ꯀꯣꯏꯅꯔꯥꯃꯅꯤꯌꯦ ꯑꯗ ꯑꯉꯥꯡ ꯑꯣꯏꯔꯤ ꯉꯥꯏꯗꯒꯤ ꯑꯗꯨꯝ ꯊꯝꯃꯛꯄꯔꯣ ꯕꯣꯔꯗꯤꯡꯗ
ꯂꯩꯔꯛꯑ ꯑꯗꯩ ꯃꯥꯁꯦ ꯀꯩꯅꯣꯁꯨ ꯇꯧꯕ ꯇꯦꯟꯁꯟꯁꯦ ꯃꯃꯥꯅ ꯌꯥꯝ ꯁꯥꯊꯤꯅ ꯈꯔ ꯑꯗꯨꯝ ꯄꯤꯕꯅꯦ ꯃꯣꯏ ꯃꯃꯥ ꯇꯦꯟꯁꯟ ꯈꯔ ꯑꯩꯈꯣꯏ ꯃꯃꯥ ꯃꯣꯏꯁꯦ ꯄ꯭ꯔꯦꯁꯔ ꯈꯔꯥ ꯄ꯭ꯔꯦꯁꯔ ꯈꯔ ꯇꯧꯕ ꯃꯤꯅꯦꯕ ꯃꯆꯥꯈꯩꯗꯤ ꯍꯥꯏꯗꯤ ꯑꯩꯈꯣꯏꯅ ꯋꯥꯅ ꯀꯔꯤꯝ ꯆꯥꯗꯅ ꯀꯔꯤꯝ ꯊꯛꯇꯥꯅ ꯇꯧꯔꯤꯁꯦ ꯃꯣꯏꯗꯤ ꯅꯍꯥꯟꯁꯤꯗ ꯍꯤꯟꯗꯤꯒ ꯏꯪꯂꯤꯁꯀ ꯇꯝꯕꯩꯗꯣ ꯑꯗꯨ ꯃꯤꯡ ꯆꯟꯕ ꯂꯥꯛꯄ ꯑꯗꯨꯁꯨ ꯃꯃꯥꯁꯤꯅ ꯑꯃꯨꯛꯇ ꯑꯣꯏꯕ ꯐ꯭ꯔꯨꯔꯤꯠ ꯐꯪꯉꯦ ꯃꯤꯅ ꯄꯤꯔꯛꯄ ꯑꯇꯥ ꯑꯇꯨꯅ ꯆꯤ ꯑꯣꯏꯅ ꯁꯤꯖꯤꯟꯅꯕ ꯌꯥꯗ꯭ꯔꯦꯅ ꯄꯤꯔꯛꯄ ꯈꯣꯠꯂꯛꯄꯁꯦ ꯂꯤꯠ ꯂꯤꯠꯂꯒ ꯁꯥꯔꯒꯅꯤ ꯂꯤꯠꯇꯣꯏꯕ ꯁꯨꯈꯨꯝ ꯈꯨꯝꯗꯦ ꯁꯨꯛꯈꯨꯝ ꯈꯨꯝꯗꯦ ꯑꯗꯒꯤ ꯍꯟꯒꯤ ꯁꯤꯗ ꯂꯥꯏꯔꯤꯛ ꯂꯩꯌꯦ ꯃꯃꯥꯒ ꯃꯣꯏ ꯑꯗꯨꯒ ꯂ ꯂꯩꯔꯤꯉꯩꯗ ꯃꯦꯠꯁ ꯃꯦꯠꯁꯀ ꯏꯪꯂꯤꯁ ꯀꯂꯩ ꯍꯥꯏꯕ ꯃꯃꯥꯅ ꯂꯥꯏꯔꯤꯛꯇ ꯈꯔ ꯈꯔ ꯄꯥꯕ ꯍꯧ ꯂꯕꯦꯟ ꯀꯥꯕꯒꯤꯅ
ꯑꯥ
ꯑꯗꯨꯁꯨ ꯂꯥꯏꯔꯤꯛꯁꯦ ꯁꯨꯃꯥꯏ ꯍꯥꯏꯗ꯭ꯔꯦ ꯂꯩꯔꯤꯉꯩꯗ ꯌꯨꯝ ꯌꯧꯔꯀꯥꯟ ꯍꯥꯏꯌꯦ ꯑꯩꯁꯦ ꯃꯦꯠꯇꯤ ꯂꯧꯗꯤ ꯂꯧꯅꯤꯡꯗꯕꯅꯤ ꯍꯥꯏꯔꯛꯏꯌꯦ
ꯑꯣ
ꯂꯩꯔꯤꯉꯩꯗꯅ ꯍꯥꯏꯗ ꯗꯕ ꯍꯣꯏ ꯑꯗꯨ ꯃꯥ ꯅꯪ ꯉꯁꯥꯏ ꯑꯩꯅ ꯍꯥꯏꯔꯛꯎ ꯌꯥꯗ꯭ꯔꯥ ꯅꯪꯁꯤ ꯍꯌꯦꯡ ꯀ꯭ꯂꯥꯁ ꯆꯠꯄꯗ ꯅꯪ ꯍꯟꯇꯣꯔꯛꯑꯣ ꯈꯣꯠꯂꯣ ꯉꯁꯥꯏ ꯗꯨꯀꯥꯟꯗꯣ ꯈꯪꯒꯗ꯭ꯔꯥ ꯈꯣꯠꯀꯗ꯭ꯔꯅ ꯍꯥꯏꯕꯗ ꯈꯨꯝꯗ꯭ꯔꯦꯌꯦ ꯑꯗꯨꯝ ꯇꯣꯛꯈ꯭ꯔꯦ ꯑꯗꯨꯁꯨ ꯎꯝ
ꯑꯗꯨꯝ ꯂꯧꯈ꯭ꯔꯕ
ꯑꯗꯣ ꯃꯦꯠꯁꯇꯣ ꯃꯥꯔꯛꯁꯨ ꯋꯥꯡꯉꯦꯕ ꯑꯗꯨꯝ ꯂꯧꯔꯦꯕ
ꯑꯗꯣ ꯃꯥꯅ ꯄꯥꯝꯃꯤ ꯄꯥꯝꯗꯦꯗꯣ ꯍꯥꯏꯔꯗꯤ ꯐꯕ
ꯃꯔꯣꯟꯗ ꯁꯨꯡꯉꯥꯏꯅ ꯍꯥꯏꯔꯗꯤ ꯑꯗꯨꯅꯦ ꯃꯃꯥꯅ ꯌꯥꯅꯤꯡꯗ꯭ꯔꯤꯁꯦ ꯍꯥꯏꯗ꯭ꯔꯒ ꯑꯗꯨꯝ ꯁꯨꯡꯖꯜꯂ ꯂꯩꯕꯅꯤ ꯗ
ꯍꯣꯏ
ꯅꯪ ꯊꯝꯅꯕ ꯇꯧꯔꯣ ꯑꯗꯨꯒ ꯑꯃꯨ ꯇꯧꯔ
ꯑꯣ
ꯎꯝ